ꯥꯕ꯭ꯔꯣꯝ
ꯑꯧ ꯇꯥꯏꯌꯦ
ꯑꯁ ꯑꯩ ꯈꯅꯥꯎꯗꯣ ꯌꯥꯗ꯭ꯔꯦꯕꯨ
ꯎꯝ
ꯎꯝ ꯉꯔꯥꯡ ꯑꯃꯛ ꯎꯝ ꯑꯗꯨꯒ ꯁꯤꯡꯖꯨ ꯌꯥꯝ ꯁꯥꯕꯗ ꯑꯃꯨꯛ ꯆꯥꯕꯤꯕ
ꯑꯦ ꯅꯣꯏꯁꯨ ꯆꯥꯕ꯭ꯔꯥ
ꯑꯩꯁ ꯁꯤꯡꯖꯨ ꯆꯥꯗ꯭ꯔꯗꯤ ꯃꯔꯣꯛ ꯌꯥꯝ ꯁꯥꯍꯜꯂꯒꯀꯣ ꯆꯅ ꯊꯝꯗꯗꯤ ꯑꯗꯨꯝ ꯍꯦꯛꯇ ꯇꯨꯝꯅꯤꯡꯂꯛꯏꯅꯦ ꯕꯣꯜ ꯌꯦꯡꯕꯁꯨ
ꯅꯣꯏ ꯅꯨꯄꯥꯈꯣꯏꯁꯨ ꯁꯦꯝꯂꯒ ꯇꯥꯕ꯭ꯔꯣꯕ
ꯎꯝ ꯏꯅꯥꯎꯄꯥ ꯑꯩꯈꯣꯏꯅ ꯁꯦꯝꯕꯅꯤꯗ ꯑꯩꯕꯨꯗꯤ ꯁꯦꯝꯗꯦ ꯑꯗꯨꯒꯨꯝꯕ ꯁꯦꯝꯅꯤꯉꯥꯏ ꯕꯤꯠ ꯂꯩꯇꯦ ꯑꯩꯕꯨꯗꯤ ꯆꯥꯕꯨꯗꯤ ꯌꯥꯏ ꯎꯝ
ꯅꯪꯁꯨ ꯁꯤꯁꯤꯡꯖꯨ ꯄꯝꯔꯦ
ꯑꯁ ꯁꯤꯡꯖꯨꯗꯤ ꯍꯣꯏ ꯌꯥꯝ ꯄꯥꯝꯃꯦ
ꯍꯋꯦ ꯀꯣ
ꯑꯗꯨꯒ ꯃꯤꯃꯤ ꯊꯥꯛꯇ꯭ꯔꯗꯤ ꯑꯩꯗꯤ ꯄꯥꯝꯗꯦ ꯃꯤꯃꯤ ꯃꯤꯃꯤꯗꯤ ꯌꯥꯎꯗꯕ ꯌꯥꯗ꯭ꯔꯦ
ꯎꯝ ꯑꯗꯣ ꯃꯤꯃꯤ ꯊꯥꯛꯂꯒ ꯍꯥꯎꯇꯕꯁꯨ ꯂꯩꯌꯦꯅ
ꯍꯣꯏ ꯈꯔꯕꯨꯗꯤ ꯑꯗꯨ ꯑꯌꯥꯝꯕꯅꯗꯤ ꯃꯤ ꯃꯤꯒ ꯑꯗꯨꯝ ꯆꯥꯟꯅꯩꯗ ꯑꯩꯗꯤ ꯀꯣꯕꯤ ꯑꯣꯏꯔꯣ ꯀꯩꯀꯩ ꯑꯣꯏꯔꯣ ꯑꯗꯨꯝ ꯃꯤ ꯃꯤ ꯊꯝꯃꯒ ꯑꯗꯨꯝꯪ ꯆꯥ ꯆꯥꯕꯅꯤꯗ
ꯑꯁ ꯑꯩꯗꯤꯒꯣ ꯍꯧꯖꯤꯛꯇꯣ ꯀꯩꯅꯣ ꯌꯥꯝ ꯆꯥꯅꯤꯡꯉꯦ ꯑ ꯑꯩꯈꯣꯏ ꯈꯨꯟꯗꯅꯤꯒꯨꯝꯁꯤꯗ ꯄꯥꯟꯗꯦ ꯈꯪꯕ꯭ꯔꯥ
ꯎꯝ
ꯑꯁ ꯃꯁꯔꯨꯝꯗꯣ
ꯑꯣ ꯑꯣ
ꯋꯦꯠ ꯀꯂꯔꯗꯣ
ꯎꯝ ꯎꯝ
ꯑꯗꯣ ꯀꯨꯅꯒꯤꯔꯥ ꯀꯨꯝꯁꯤꯗꯤ ꯑꯩꯈꯣꯏ ꯈꯨꯟꯗ ꯄꯥꯟꯗꯦ ꯅꯣꯏꯗꯤ ꯄꯥꯟꯕ꯭ꯔꯥ
ꯑꯩꯈꯣꯏꯔꯝꯗꯤ ꯑꯗꯨꯒꯨꯝꯕꯗ ꯆꯦꯡꯒꯨꯝꯒꯨꯝꯕꯗꯤ ꯑꯝꯇ ꯐꯪꯗꯦꯗ ꯑꯌꯥꯝꯕꯅ
ꯑꯣ ꯅꯣꯏꯗꯣ ꯂꯝ ꯑꯣꯏꯗꯕ ꯑꯣꯏꯔꯝꯕꯅꯤ
ꯎꯝ ꯆꯥꯕꯗꯤ ꯆꯥꯅꯤꯡꯉꯦ
ꯐꯪꯗꯕ
ꯎꯝ ꯐꯪꯗꯕ ꯄꯣꯠꯇꯣ ꯆꯥꯅꯤꯡꯕ ꯍꯦꯟꯕꯅꯤꯅ
ꯃꯥꯅꯦ ꯑꯁ ꯑꯩꯈꯣꯏ ꯈꯨꯟꯗꯗꯤ ꯌꯥꯝ ꯂꯩꯕꯅꯦꯕ ꯂꯥꯁ ꯏꯌꯥꯔꯈꯨꯏꯗꯤ
ꯎꯝ
ꯍꯟꯗꯛꯇꯤꯀꯣ ꯑꯃ ꯐꯥꯎꯕ ꯂꯩ ꯄꯥꯟꯗꯕ ꯃꯥꯜꯂꯦ
ꯎ ꯊꯤꯕ ꯆꯜꯂꯨꯁꯦꯔꯣ
ꯍꯕ ꯆꯠꯂꯁꯨ ꯂꯩꯁꯨ ꯂꯩꯇ꯭ꯔꯒ ꯅꯍꯥꯟ ꯑꯩꯈꯣꯏ ꯈꯣꯡꯒꯣꯏ ꯆꯞ ꯅꯦꯕ ꯑꯗꯨꯒ ꯐꯪꯗꯦ ꯍꯌꯦꯌꯦꯡ
ꯎꯝ ꯎꯝ ꯆꯥꯛ ꯂꯥꯝꯗ꯭ꯔꯤꯕꯣ ꯅꯪꯗꯤ
ꯆꯥꯒ꯭ꯔꯣ ꯂꯝꯖꯔꯤ ꯑꯩꯈꯣꯏꯗꯤ ꯑꯩꯈꯣꯏꯗꯤ ꯁꯥꯟꯅ ꯈꯔ ꯊꯦꯡꯅ ꯆꯥꯏꯑꯌꯦ
ꯎꯝ ꯑꯩꯗꯤ ꯒꯦꯁꯇ꯭ꯔꯤꯛ ꯂꯩꯕꯅꯤꯅꯀꯣ ꯆꯥꯛ ꯊꯦꯡ ꯆꯥꯕꯁꯨ ꯌꯥꯗꯦꯅꯦ
ꯎꯝ ꯒꯦꯁꯇ꯭ꯔꯤꯛ ꯂꯩꯕ꯭ꯔꯥ
ꯍꯣꯏ
ꯈꯥꯎꯅꯕ꯭ꯔꯥ
ꯎꯝ ꯑꯗꯨꯒꯤ ꯆꯥꯛ ꯊꯦꯡꯅ ꯆꯥꯔꯗꯤ ꯄꯨꯛ ꯍꯦꯛꯇ ꯅꯥꯔꯛꯄ
ꯃꯗꯥꯝꯗ
ꯎꯝ
ꯌꯥꯝ ꯅꯣꯛꯅꯤꯡꯕꯅꯤꯅꯦ
ꯀꯃꯥꯏꯅ
ꯑꯩꯈꯣꯏꯗꯣ ꯐꯣꯟꯗꯒꯤ ꯀꯅꯦꯛ ꯇꯧꯔꯒ ꯇꯤꯚꯤꯗ ꯌꯦꯡꯉꯨꯅꯦꯕꯀꯣ
ꯑꯩꯒꯤ ꯐꯣꯟꯗꯣ ꯀꯅꯦꯛ ꯇꯧꯕꯅꯦꯕ
ꯑꯥ
ꯑꯗꯨ ꯑꯩꯒꯤ ꯐꯣꯟꯗ ꯑꯁꯨꯝ ꯌꯦꯡꯉ ꯂꯩꯀꯥꯟꯗ ꯃꯦꯁꯦꯖ ꯊꯥꯔꯛꯄ
ꯑ
ꯑꯗꯨ ꯇꯤꯚꯤ ꯃꯃꯥꯡꯗ ꯂꯣꯏ ꯊꯣꯛꯄꯀꯣ ꯑꯗꯨꯗꯒꯤ ꯏꯌꯥꯝꯕꯅ ꯑꯁ ꯕꯣꯜ ꯌꯦꯡꯕ ꯃꯇꯝꯗꯗꯤ ꯁꯥꯏꯂꯦꯟꯣꯏ ꯊꯝꯃꯨ ꯅꯣꯏ ꯁꯥꯏꯅ ꯃꯦꯁꯦꯁ ꯊꯥꯔꯛꯄ ꯃꯥꯜꯂꯦ ꯑꯃꯨꯛꯀ ꯍꯥꯏꯔꯛꯄ ꯃꯥꯅꯤꯗ
ꯃꯦꯁꯦꯖꯗ ꯆꯞ ꯆꯥꯔꯕꯣ ꯍꯥꯏꯅ ꯃꯦꯁꯦꯖ ꯇꯧꯔꯛꯄꯗꯣ ꯅꯣꯇꯤꯐꯤꯀꯦꯁꯟꯗ ꯂꯥꯛꯄꯀꯣ
ꯊꯣꯛꯄ꯭ꯔꯕ
ꯎꯝ
ꯑꯗꯨꯒꯤ ꯌꯦꯡꯕ ꯀꯔꯤꯁꯨ ꯅꯨꯡꯉꯥꯏꯇ꯭ꯦ ꯅꯣꯏꯒꯤ ꯐꯣꯟꯗ ꯌꯦꯡꯉꯗꯤ ꯄ ꯌꯥꯝ ꯇꯧꯋꯦ ꯍꯥꯏꯔꯒ ꯃꯅꯤ ꯎꯝ
ꯑꯗꯣ ꯉꯔꯥꯡꯗ ꯑꯗꯨ ꯑꯣꯏꯔꯗꯤ ꯅꯣꯏ ꯉꯔꯥꯡ ꯃꯤꯅꯤꯠ ꯌꯥꯗ꯭ꯔꯗꯤ ꯑꯗꯨꯝ ꯇꯣꯛꯈ꯭ꯔꯦ
ꯍꯥꯥ
ꯅꯤ ꯌꯥꯗꯕꯖꯤꯅꯦ ꯑꯗꯨꯝ ꯇꯣꯛꯈ꯭ꯔꯦ
ꯑꯗꯨꯝ ꯇꯣꯛꯈ꯭ꯔꯦ ꯃ ꯃꯠꯂꯗꯤ ꯀꯣ ꯅ ꯌꯥꯗꯦ ꯃꯩꯁꯨ ꯃꯨꯠꯂꯦ ꯅ ꯁꯨ ꯌꯥꯔꯛꯇ꯭ꯔꯦ ꯑꯗꯨꯗꯤ ꯑꯩꯒꯤ ꯐꯣꯟꯗ ꯐꯥꯏꯚ ꯖꯤꯁꯨ ꯅꯠꯇꯦꯕ ꯍꯥꯟꯅꯗꯤ ꯌꯥꯔꯝꯕꯅꯦ ꯍꯟꯗꯛꯇꯤ ꯃꯣꯏ ꯇꯋꯔꯗ ꯊꯝꯕ
ꯑꯗꯨ ꯑꯣꯏꯔꯁꯨ ꯈꯨꯗꯛꯇ ꯃꯨꯠꯂꯒ ꯑꯗꯨꯝ ꯈꯨꯗꯛꯇ ꯌꯥꯗ꯭ꯔꯦ
ꯅꯦꯠꯋꯥꯛꯛꯇꯣ ꯑꯗꯨꯝ ꯃꯊꯟꯇ ꯆꯞꯄ ꯍꯧꯔꯅꯤ
ꯋꯥ ꯐꯥꯏꯅꯤꯅꯦꯅ
ꯎꯝ ꯍꯟꯗꯛ ꯋꯥꯏꯐꯥꯏ ꯂꯥꯛꯑꯦꯕꯀꯣ ꯑꯩꯈꯣꯏ ꯈꯨꯟꯗ
ꯎꯝ
ꯑꯗꯨꯒꯤ ꯆꯍꯤ ꯑꯃ ꯐ꯭ꯔꯤ ꯄꯤꯌꯦꯕ ꯃꯣꯏꯅ ꯑꯗꯨꯒꯤ ꯋꯥꯏꯐꯥꯏꯗꯣ ꯄꯥꯏꯔ ꯂꯩꯕꯅꯦ ꯑꯗꯨ ꯃꯩ ꯂꯥꯛꯇꯕꯅꯤꯅ
ꯍꯣꯏꯀꯣ
ꯎꯝ ꯎꯔ ꯑꯁ ꯕꯣꯜ ꯅꯨꯃꯤꯠ ꯈꯨꯗꯤꯡ ꯁꯨꯃꯥꯏꯅ ꯇꯧꯋꯦ ꯅꯍꯥꯟ ꯑꯥꯔꯖꯦꯟꯇꯤꯅꯥꯈꯣꯏ ꯁꯥꯟꯅꯕꯗꯁꯨ ꯂꯣꯏꯔꯝꯗꯥꯏꯗꯀꯣ ꯑꯗꯨꯝ ꯀꯩꯅꯣꯃꯩ ꯑꯗꯨꯝ ꯅꯍꯥꯟ ꯃꯦꯁꯤꯅ ꯒꯣꯜ ꯑꯅꯤ ꯆꯜꯂꯦꯗꯅ
ꯎꯝ
ꯑꯍꯥꯟꯕꯗ ꯆꯟꯁ ꯑꯗꯨꯝ ꯎꯑꯦꯕ ꯑꯗꯨ ꯑꯅꯤꯁꯨꯨꯕ ꯒꯣꯜꯗꯨꯗꯤ ꯌꯦꯡꯕ ꯐꯪꯗ꯭ꯔꯦ
ꯑꯅꯤ ꯁꯕ ꯃꯥꯅ ꯆꯟꯕꯗꯣ ꯌꯥꯝ ꯋꯥꯅꯥ ꯐꯖꯗꯤ ꯐꯖꯩꯦ
ꯎꯝ ꯑꯗꯨ ꯌꯦꯡꯉꯅꯦ ꯃꯣꯏꯒꯤ ꯇꯤꯝꯃꯦꯠ ꯃꯌꯥꯝꯁꯤꯡꯗꯨꯣ ꯑꯗꯨꯝ ꯂꯦꯞ ꯀꯄꯒ ꯂꯩꯌꯦꯦꯅꯦ ꯃꯤꯁꯤꯡꯅ ꯑꯥꯗꯒꯤ ꯀꯥꯎꯔꯒ ꯑꯃꯨꯛ ꯆꯦꯜꯂꯛꯑꯒ ꯑꯃꯨꯛ ꯀꯥꯎꯁꯤꯟꯕꯗꯣ
ꯑꯥ
ꯑꯗꯨꯒꯤꯅꯦꯕ ꯃꯌꯥꯝꯅ ꯉꯛꯏꯗꯣ ꯃꯥꯒꯤ ꯃꯥꯒꯤ ꯊꯨꯕ ꯃꯑꯣꯡꯗꯨꯀꯣ
ꯍꯣꯏ
ꯑꯇꯣꯞꯄꯁꯤꯡꯗꯤ ꯑꯗꯨꯝ ꯂꯦꯞ
ꯀꯣꯏꯁꯨ ꯍꯥꯏꯣ
ꯑꯩꯁ ꯕꯣꯜꯕꯨꯗꯤ ꯃꯣꯏ ꯑꯁꯇꯔꯤꯂꯤꯌꯥ ꯃꯣꯏ ꯑꯣꯏꯅ ꯑꯗꯨꯝ ꯕꯣꯜ ꯄꯥꯏ ꯈꯨꯥꯏ
ꯄꯥꯏꯌꯦ ꯃꯣꯏꯅ ꯑꯗꯨꯝ ꯄꯥꯏꯌꯦ ꯑꯗꯨꯒ ꯃꯣꯏꯗ ꯒꯣꯜ ꯆꯪꯍꯟꯕꯁꯨ ꯍꯥꯏꯩꯇꯦꯀꯣ
ꯕꯣꯜꯉꯩꯅ ꯂꯥꯁꯇ ꯕꯣꯜ ꯀꯥꯎꯁꯤꯟꯅꯕ ꯃꯤ ꯂꯩꯇꯕ
ꯃꯥꯅꯦ ꯍꯣꯏ ꯃꯣꯏꯗꯣ ꯍꯩꯗꯤ ꯌꯥꯝ ꯍꯩꯕꯅꯦ ꯃꯣꯏ ꯑꯍꯥꯟꯕꯗ ꯁꯨꯄꯥꯏ ꯄꯥꯏꯗꯕꯅꯦ ꯑꯥꯔꯖꯦꯟꯇꯤꯅꯥꯈꯣꯏꯗꯣ
ꯎꯝ ꯍꯥꯏꯕꯗꯤ ꯃꯤꯑꯣꯏꯕꯒꯤ ꯃꯒꯨꯟ ꯍꯥꯏꯕꯗꯤ ꯑꯃ ꯂꯩꯗꯅ
ꯎꯝ
ꯍꯧꯖꯤꯛ ꯑꯥꯔꯖꯦꯟꯇꯤꯅꯥꯕꯨ ꯂꯣꯏꯅ ꯀꯤꯔꯤꯁꯤꯦ ꯑ ꯇꯣꯞꯄ ꯅꯠꯇꯦꯕ ꯃꯤꯁ ꯏꯕꯨꯅꯦꯕ
ꯍꯥꯎ ꯃꯣꯏꯗꯥꯎ ꯎ
ꯀꯩꯅꯣꯅꯦ ꯎ ꯑꯍꯩꯕ ꯑꯃ ꯂꯩꯔꯗꯤ ꯑꯁ ꯃꯥꯗꯤ ꯍꯩꯕꯅꯦ ꯃꯥꯕꯨ ꯐꯖꯅ ꯌꯦꯡꯉꯨꯀꯣ ꯍꯥꯏꯅ ꯃꯤꯁꯤꯡꯗꯣ ꯃꯁꯥ ꯃꯁꯥꯗ ꯑꯗꯨꯝ ꯀꯤꯕ ꯑꯃꯗꯤ ꯐꯥꯎꯕꯅꯦꯕ
ꯀꯤꯕ ꯍꯥꯏꯕꯗꯤ
ꯃꯦꯁꯤꯁꯦ ꯕꯣꯜ ꯄꯥꯏꯔꯗꯤ ꯁꯨꯃꯥꯏꯅ ꯇꯧꯔꯛꯑꯅꯤꯀꯣ ꯍꯥꯏꯅ ꯃꯣꯏꯗ ꯄꯥꯈꯠꯄ ꯂꯩꯕꯗꯣ
ꯎꯝ ꯃꯥꯗꯤ ꯄꯥꯏꯔꯗꯤ ꯑꯗꯨꯝ ꯆꯪꯍꯜꯂꯦꯅ ꯀꯣ
ꯑꯗꯨꯅꯤ ꯁꯨꯡꯁꯣꯏ ꯁꯣꯏꯗꯕꯅꯤꯅ ꯑ ꯑꯍꯥꯟ ꯃ ꯆꯟꯃ ꯣꯜꯗꯤ ꯊ ꯐꯖꯥꯏꯍꯦ
ꯎ
ꯃꯣꯏꯒꯤ ꯇꯦꯛꯇꯤꯁ ꯃꯌꯥꯝꯁꯨ ꯌꯥꯝ ꯐꯖꯩꯌꯦꯅꯤ
ꯅꯤꯃꯥꯔꯁꯨ ꯑꯗꯨꯝ ꯐꯖꯩꯌꯦꯗ ꯒꯣꯜ ꯆꯪꯍꯟꯕꯗꯣ
ꯎꯝ ꯅꯦꯃꯔꯁꯤ ꯂꯥꯛꯑꯅꯤ ꯁꯥꯟꯅꯕ
ꯑꯣ ꯃꯥꯗꯨ ꯌꯥꯎꯗꯦꯀꯣ
ꯎꯝ ꯃꯥꯏꯗꯨ ꯁꯣꯛꯄꯒꯤꯀꯣ
ꯎꯝ
ꯑꯗꯨ
ꯃꯥꯗꯣ ꯀꯩꯗꯧ ꯁꯥꯟꯅꯔꯒꯁꯨ ꯄ꯭ꯔꯣ
ꯋꯥꯔꯜ ꯀꯞ ꯃꯃꯥꯡꯗ ꯃꯣꯏ ꯁꯨꯝ ꯐ꯭ꯔꯦꯟꯂꯤ ꯃꯦꯠꯁ ꯁꯥꯟꯅꯕꯅꯦꯕꯀꯣ
ꯑꯥ
ꯑꯗꯨꯗꯒꯤ ꯁꯣꯛꯄꯅꯤ ꯃꯥꯕꯨꯗꯤ ꯇꯨ ꯊꯥꯎꯖꯟ ꯐꯣꯔꯇꯤꯟ ꯑꯗꯨꯋꯥꯏꯗ ꯋꯥꯔꯜ ꯀꯞ ꯁꯥꯟꯅꯕꯗ ꯃꯥꯕꯨ ꯁꯣꯛꯍꯟꯕꯅꯦꯕ ꯑꯗꯨꯒꯤ ꯃꯥꯒꯤ ꯐꯨꯠꯕꯣꯜ ꯁꯥꯟꯅꯕ ꯌꯥꯗꯅ ꯑꯗꯨꯝ ꯂꯩꯕꯅꯦꯕ ꯇ꯭ꯔꯤꯠꯃꯦꯟ ꯇꯧ ꯇꯧꯔꯒ ꯍꯟꯗꯛꯅ ꯑꯃꯨꯛ ꯌꯥꯔꯦ ꯍꯥꯏꯅ ꯌꯥꯝ ꯍꯔꯥꯎꯅ ꯂꯥꯛꯄꯅꯦꯕ ꯑꯗꯨ ꯋꯥꯔꯜ ꯀꯞ ꯍꯧꯔꯝꯗꯥꯏꯗ ꯃꯣꯏ ꯐ꯭ꯔꯦꯂꯤ ꯃꯦꯁ ꯂꯩꯕ ꯑꯗꯨ ꯁꯥꯟꯅꯕꯗ ꯑꯃꯨꯛ ꯁꯣꯛꯄ
ꯑꯗꯨꯗꯤ ꯃꯥ ꯄꯥꯛ ꯉꯝꯒꯗꯧ ꯃꯥꯟꯗꯦꯀꯣ
ꯎꯝ ꯑꯗꯨ ꯑꯣꯏꯔꯁꯨ ꯕꯣꯜ ꯍꯩꯕꯁꯤꯡꯁꯦ ꯑꯉꯛ ꯅꯦꯀꯣ ꯃꯣꯏꯅ ꯆꯦꯟꯕ ꯉꯝꯗ꯭ꯔꯁꯨ ꯁꯨ ꯌꯥꯝ ꯀꯟꯅ ꯁꯥꯟꯅꯕ ꯉꯝꯗ꯭ꯔꯁꯨ ꯃꯣꯏꯅ ꯁꯥꯟꯅꯕ ꯃꯑꯣꯡꯗꯗꯤꯀꯣ ꯑꯗꯨꯝ ꯇꯣꯉꯥꯟꯕꯅꯦ
ꯅ ꯅꯪ ꯅꯪ ꯕꯣꯜ ꯁꯥꯟꯅꯕ ꯍꯩꯇꯦ
ꯑꯩꯕꯨꯗꯤ ꯍꯩꯌꯦꯗ ꯑꯩꯁ ꯍꯩꯌꯦ ꯍꯥꯏꯕꯨ ꯌꯥꯝ ꯍꯩꯇꯦꯗ ꯑꯗꯨꯝ ꯕꯣꯜ ꯁꯅꯕꯗꯤ ꯁꯅꯩ
ꯁꯥꯟꯅꯕ꯭ꯔꯥ ꯑꯗꯨꯝ
ꯎꯝ ꯑꯩꯗꯤ ꯕꯣꯜ ꯁꯥꯟꯅꯔꯗꯤꯀꯣ ꯃꯦꯁꯤꯒꯤ ꯖꯔꯁꯤ ꯁꯤ ꯑꯗꯨꯝ ꯂꯤꯠꯄꯅꯦ ꯍꯥꯏꯕꯗꯤ ꯅꯝꯕꯔ ꯇꯦꯟꯗꯣ
ꯈꯟꯕ꯭ꯔ
ꯑꯗꯨꯅꯤ ꯌꯥꯝ ꯄꯥꯝꯃꯦ ꯀꯩꯒꯤꯔ ꯈꯪꯗꯦ ꯑꯇꯣꯞꯄ ꯅꯝꯕꯔꯁꯨ ꯄꯥꯝ ꯄꯥꯝꯅꯦ
ꯑꯥ
ꯑꯇꯣꯞꯄ ꯅꯝꯕꯔ ꯖꯔꯁꯤꯗꯤ ꯄꯥꯝꯗꯦꯕ ꯍꯥꯟꯅꯗꯤ ꯑꯦꯂꯚꯦꯟ ꯌꯥꯝ ꯄꯥꯝꯃꯝꯃꯦꯀꯣ
ꯑꯥ
ꯑꯦꯂꯚꯦꯟ ꯅꯦꯝꯃꯔꯕꯨ ꯌꯥꯝ ꯄꯥꯝꯃꯝꯃꯦ ꯑꯗꯨ ꯑꯗꯨꯝ ꯍꯥꯏꯗꯤ ꯕꯣꯜ ꯁꯥꯟꯅꯕ ꯗꯨꯝ ꯀꯩꯅꯣ ꯇꯧ ꯇꯣꯏꯅ ꯁꯥꯟꯅꯔꯛ ꯀꯥꯟꯗꯗꯤ ꯇꯦꯟ ꯑꯗꯨꯝ ꯍꯥꯞꯅꯤꯡꯉꯦꯕ
ꯑꯗꯣ ꯆꯥꯛ ꯍꯟꯕ꯭ꯔꯕ ꯑꯗꯨ ꯍꯥꯞꯄ ꯀꯥꯟꯗ
ꯍꯣꯏꯅꯦ
ꯎꯝ ꯍꯨꯝ ꯑꯩꯈꯣꯏ ꯑꯈꯣꯏ ꯈꯨꯟꯒꯤ ꯇꯣꯔꯅꯥꯃꯦꯟ ꯑꯗꯨꯝ ꯆꯠꯂꯗꯤ ꯑꯩꯗꯤ ꯑꯗꯨꯝ ꯃꯃꯥꯡꯗ ꯉꯥꯛꯇꯪ ꯆꯦꯜꯂꯦꯕꯀꯣ ꯒꯣꯜ ꯆꯟꯅꯤꯡꯉꯥꯏ
ꯅꯪꯅ ꯉꯥꯡꯕꯗꯨ ꯌꯥꯝ ꯅꯨꯡꯉꯥꯏꯌꯦ ꯅꯣꯛꯄꯥ
ꯑꯗꯨ ꯅꯣꯏ ꯐꯦꯟꯁ ꯃꯌꯥꯝꯁꯤꯡꯁꯨ ꯅꯝꯕꯔ ꯇꯦꯟ ꯑꯗꯨꯝ ꯂꯤꯠꯅꯤꯡꯕꯅꯤꯍꯦ
ꯀꯅꯥ ꯐꯦꯟꯁ
ꯍꯥꯏꯗꯤ ꯑꯗꯨꯝ ꯕꯣꯜ ꯌꯦꯡꯕ ꯐꯦꯟꯁ ꯃꯌꯥꯝꯁꯤꯀꯣ
ꯑ ꯃꯤꯖꯌꯥꯅ ꯌꯥꯝꯕꯂꯤꯗꯦ
ꯑꯩꯁ ꯑꯗꯨ ꯅꯪ ꯅꯪꯗꯤ ꯀꯔꯝꯕ ꯄꯥꯝꯕ
ꯍꯣꯏ ꯑꯩ ꯃꯦꯁꯤ ꯄꯥꯝꯃꯦ ꯑꯗꯨꯁꯨ ꯑꯗꯨ ꯂꯤꯠꯅꯉꯥꯏꯁꯤ ꯏꯀꯥꯏꯍꯦ
ꯀꯩ ꯅ
ꯑꯩꯈꯣꯏ ꯑꯩꯈꯣꯏ ꯈꯨꯟꯗꯣ ꯑꯩꯒꯤ ꯐꯦꯟꯗꯣ ꯌꯥꯝꯗꯦ ꯑꯩ ꯏꯃꯥꯟꯅꯕꯤ ꯄꯥꯛ ꯌꯥꯝꯗꯦ
ꯑꯗ ꯅꯪ ꯕꯣꯕꯨꯗꯤ ꯑꯗꯨꯝ ꯌꯦꯡꯕ ꯆꯠꯄ꯭ꯔꯥ ꯑꯣ ꯑꯗꯨ ꯅꯪ ꯕꯣꯜꯗꯤ ꯇꯣꯏꯅ ꯌꯦꯡꯕ ꯆꯠꯄ꯭ꯔꯥ ꯅꯣꯏ ꯑꯗꯨꯝ ꯁꯨꯅꯔ ꯀꯥꯟꯗ
ꯑꯣ ꯑꯗꯨꯝꯁꯨꯅꯥ ꯀꯥꯛ ꯆꯠꯇ ꯑ ꯑꯗꯨꯝ ꯃꯤꯨꯡꯒꯤ ꯀꯟꯐ꯭ꯔꯦꯟꯁꯇꯨꯗ ꯂꯩꯕ ꯀꯥꯟꯗ ꯑꯗꯨꯝ
ꯌꯥꯏꯅꯦ ꯑꯩꯗꯤꯀꯣ ꯂꯩꯁꯥꯕꯤꯁꯤꯡ ꯍ ꯃꯣꯏ ꯃꯣꯏ ꯁꯥꯏꯕꯨ ꯕꯣꯜꯒꯨꯝꯕ ꯁꯥꯟꯅꯕꯗ ꯁꯞꯄꯣꯔꯠ ꯌꯥꯝꯅ ꯇꯧꯕꯗꯣ
ꯑꯥ
ꯑꯗꯨꯒꯨꯝꯕ ꯌꯥꯝ ꯄꯥꯝꯃꯦ ꯑꯩꯗꯤ ꯍꯝ ꯑꯁꯦꯡꯕꯅꯦ ꯑꯩꯗꯤ ꯑꯩꯒꯤ ꯃꯔꯨꯞꯁꯤꯡꯗ ꯁꯨꯝ ꯐꯥꯒꯤ ꯇꯧꯔꯥ ꯍꯥꯏꯕꯅꯦ ꯑꯩꯗꯤ ꯍꯌꯦꯡꯋꯥ ꯅꯨꯄꯤ ꯊꯤꯁꯦ ꯑꯩꯒꯤ ꯅꯨꯄꯤꯕꯨ ꯑꯗꯨꯝ ꯄꯨꯔꯒꯕꯨꯣꯁꯅꯥꯕ ꯆꯛꯀꯅꯤ ꯍꯥꯏꯅ
ꯑꯗꯨꯗꯤ ꯏꯃꯥ ꯄꯨꯔꯒ ꯆꯠꯂꯣ ꯑꯁ ꯏꯃꯥꯗꯤ ꯋꯥꯠꯇꯕꯅꯦꯍꯦ
ꯑꯁ ꯑꯗꯨ ꯏꯅꯦꯕꯧꯕꯨꯗꯤ ꯄꯨꯕ ꯌꯥꯔꯦꯍꯦꯛ
ꯑꯃꯗꯤ ꯑꯣꯣ ꯑꯁ ꯑꯣ ꯆꯖꯒꯅꯤ ꯌꯕꯈꯣꯏꯗꯤꯡꯦ ꯍ ꯂꯥꯎꯕꯁꯦ ꯂꯥꯎꯕꯁꯦ ꯑ
ꯑꯗꯨꯅꯤꯅꯦ ꯏꯟꯇꯔꯦꯁ ꯂꯩꯔꯤꯁꯦ
ꯍꯣꯏ ꯑꯗꯨ ꯅꯟꯅ ꯁꯅꯕ ꯀꯥꯟꯗ ꯑꯗꯨꯝ ꯂꯥꯎꯍꯟꯕꯧꯕ
ꯅꯪ ꯌꯦꯡꯕ ꯉꯝꯗꯅ ꯅꯪ ꯑꯃꯨꯛꯀꯣ
ꯑꯗꯨꯗ ꯑꯦꯗꯤ ꯅꯣꯡꯃ ꯀꯧꯕ ꯇꯥꯔꯦꯕꯨ
ꯀꯋꯣ ꯑꯩꯈꯣꯏꯗꯣ ꯅꯛꯅꯔꯗꯤꯀꯣ
ꯎꯝ ꯀꯥꯏꯗꯅꯦ ꯀꯩꯁꯨ ꯀꯥꯏꯗꯅꯦ ꯑꯗꯨꯕꯨꯗꯤ
ꯑꯁ ꯉꯔꯥꯡ ꯉꯔꯥꯡꯗ ꯕꯣꯜ ꯌꯦꯡꯕ ꯂꯣꯏꯕ ꯍꯦꯛ ꯅꯣꯡ ꯌꯥꯝ ꯆꯨꯔꯛꯄ ꯋꯥꯅꯤ
ꯍꯥꯥ
ꯕꯣꯔ ꯌꯦꯡꯕ ꯂꯣꯏꯕ ꯍꯦꯛꯀꯣ
ꯑꯥ
ꯅꯣꯡ ꯌꯥꯝ